ꯍꯂꯣ
ꯌꯥꯗꯤ ꯌꯥꯔꯕꯣꯏꯔꯦ
ꯌꯥꯔꯦ ꯌꯥꯔꯦ ꯑꯩꯗꯤ ꯏꯁꯦ ꯀꯥꯕꯥꯅ ꯂꯣꯏꯔꯦ ꯁꯤꯒꯤꯁꯤꯅ ꯃꯔꯤꯔꯛ ꯁꯨꯕꯗ ꯑꯣꯏꯗꯣꯏꯅꯦꯕ ꯃꯉꯥꯔꯛꯁꯤꯅ ꯍꯣꯔꯦꯟ ꯅꯨꯡꯗꯥꯡ ꯇꯧꯔꯁꯦ
ꯑꯣꯈꯦ
ꯌꯥꯝ ꯐꯨꯅꯤꯡꯉꯦ ꯍꯥꯏꯕ ꯀꯔꯤ ꯑꯦꯞꯅꯣ ꯍꯥꯏꯕꯁꯤꯕꯣ
ꯄꯨꯡ ꯃꯨꯛꯀ ꯀꯥꯏꯊꯣꯛꯀꯦ ꯇꯧꯔꯒ
ꯑꯗꯨꯅꯤ ꯍꯥꯏꯖꯦ
ꯇꯔꯥ ꯀꯥꯏꯊꯣꯛꯍꯜꯂꯕ
ꯀꯊꯨꯅꯦ ꯑꯩ ꯒ꯭ꯌꯥꯟ ꯃꯦꯟ ꯇꯥꯗꯦ ꯃꯣꯏꯒꯤ ꯑꯦꯞꯁꯦ ꯑꯗꯨꯗꯤ ꯗꯤꯁꯀꯅꯦꯛ ꯇꯧꯔꯤꯀꯥꯟ ꯃꯣꯏꯒꯤ ꯑꯃ ꯎꯪꯉ ꯂꯩꯔꯤꯀꯥꯟꯗꯨꯗ ꯑꯩꯁꯦ ꯀꯩꯝꯇ ꯇꯧ ꯌꯥꯗꯕꯩ ꯃꯑꯣꯡꯅꯦꯕ ꯃꯣꯏꯅ
ꯃꯥꯅꯦ ꯃꯥꯅꯦ ꯑꯗꯨꯝ ꯉꯥꯏꯔ ꯂꯩꯇꯥꯝꯅꯤ
ꯑꯗꯨꯗꯤ ꯃꯤ ꯑꯃꯗ ꯈꯨꯗꯛ ꯈꯨꯗꯛꯇ ꯃꯤ ꯑꯃꯖꯦꯝ ꯆꯞꯅ ꯑꯗꯨꯝ ꯍꯧꯕꯗꯩ ꯂꯣꯏꯕꯧ ꯀꯩ ꯍꯥꯏꯅꯤ ꯃꯇꯝ ꯈꯔ ꯈꯔ ꯉꯥꯏꯅꯕꯩ ꯃꯍꯨꯠꯇ ꯃꯤ ꯑꯃꯗ ꯃꯤꯅꯤꯠ ꯇꯔꯥ ꯇꯔꯥ ꯀꯥꯏꯊꯣꯔꯛꯑꯣ ꯁꯪꯕ꯭ꯔꯣ ꯈꯣꯠꯄ꯭ꯔꯣ ꯇꯧꯔꯒ ꯑꯗꯨꯃꯥꯏꯅ ꯇꯧꯑꯣ ꯍꯥꯏꯅꯦꯕ
ꯎꯝ ꯃꯥ ꯑꯗꯨ ꯅꯣꯡꯃꯗ ꯃꯉꯥꯔꯛꯇꯩ ꯍꯦꯟ ꯌꯥꯗ꯭ꯔꯤ ꯅꯠꯇ꯭ꯔꯣ
ꯃꯤ ꯑꯃꯗꯗꯤ ꯃꯉꯥꯔꯛꯇꯩ ꯍꯦꯟꯅ ꯌꯥꯗ꯭ꯔꯤꯕ
ꯑꯣ ꯑꯣ ꯑꯣ ꯑꯣ ꯑꯣ ꯑꯩꯒꯤ ꯂꯣꯏꯗꯣꯔꯕ
ꯂꯣꯏꯗꯣꯔꯕ
ꯋꯥꯔꯤ ꯂꯣꯏꯕ ꯅꯪꯗꯧ ꯃꯥꯟꯗꯦ ꯑꯩꯗꯤ
ꯅꯣꯏꯅꯥꯎ ꯄꯥꯏꯐ ꯐꯣꯟꯗꯩ ꯁꯤꯖꯟꯅꯁꯤ ꯀꯥꯟꯅꯗꯦ
ꯁꯤꯖꯤꯟꯅꯁꯤ ꯁꯤꯖꯤꯟꯅꯁꯤ ꯑꯩꯒꯤꯁꯨ ꯂꯣꯢꯔꯀꯥꯟꯗ
ꯥ ꯀꯩꯅꯣ ꯍꯩꯔꯤꯁꯤꯕꯣ ꯑꯩ ꯈꯣꯏꯗꯧ ꯁꯧꯒꯠꯂꯦ ꯍꯥꯏ ꯑꯃꯨꯛ ꯑꯃꯨꯛꯁꯨ
ꯋꯥꯔꯤ ꯑꯝꯈꯇꯅ ꯐꯣꯟ ꯑꯍꯨꯝ ꯊꯣꯛꯇꯧ ꯃꯥꯜꯂꯦ ꯑꯩꯗꯤ ꯑꯗꯨꯗꯤ ꯑꯩꯅꯒ ꯂꯤꯕꯗ ꯈꯔꯒꯛ ꯀꯨꯟꯇꯔꯦ
ꯀꯦꯝ ꯀꯥꯏꯗꯦ ꯀꯦꯝ ꯀꯥꯏꯗꯦ
ꯑꯗꯨꯒꯅꯦ ꯎꯝ
ꯃꯤꯅꯤꯠ ꯇꯔꯥ ꯇꯔꯥ ꯂꯩꯔꯒ ꯅꯣꯡꯃꯗ ꯃ ꯇꯤꯠ ꯇꯤꯠ ꯇꯤꯠ ꯂꯥꯎꯅ ꯀꯩ ꯍꯥꯏꯅꯤ ꯂꯤ ꯇꯥꯕꯅꯤꯅꯦ ꯋꯥꯔꯤ
ꯍꯣ ꯍꯣꯏ ꯄꯤꯠꯄꯥꯞ ꯄꯤꯠꯄ ꯉꯥꯏꯔ ꯀꯩꯅꯣ ꯇꯧꯕꯩ ꯇꯥꯏꯞꯇ ꯀꯣꯌꯦꯟꯗ꯭ꯔ ꯃꯥꯒꯤ ꯄꯤꯁꯣ ꯉꯥꯏꯕꯩ ꯇꯥꯏꯞ ꯔꯔꯤꯂꯤꯖ ꯇꯧꯔ ꯄ ꯉꯥꯏꯅꯦ
ꯑꯣ ꯃꯃꯣꯏꯒꯤ ꯋꯥꯏ ꯀꯞꯅꯤꯡ ꯃꯃꯣꯏ ꯍꯣꯏ ꯈꯣꯏꯗꯧꯁꯤꯁꯨ ꯁꯧꯒꯠꯀꯦ ꯇꯧꯔꯦ ꯍꯥꯏꯕ ꯑꯩꯅ
ꯃꯣꯏꯒꯤꯁꯦ ꯃꯤ ꯋꯥ ꯉꯥꯡꯅꯕꯗ ꯈꯔ ꯈꯔ ꯕ꯭ꯔꯦꯛ ꯐꯥꯎ ꯍꯥꯏꯕꯒꯨꯝꯕꯅꯤ
ꯑ ꯑꯗꯨ ꯥꯏꯁꯦ
ꯐꯖꯅ ꯕ꯭ꯔꯦꯛ ꯐꯥꯕꯤꯔꯦ ꯑꯩꯈꯣꯏ ꯃꯤ ꯋꯥ ꯉꯥꯡꯅꯕꯗ ꯁꯨꯃꯥꯏ ꯑꯝꯇ ꯇꯧꯖꯔꯛꯇ꯭ꯔꯤ
ꯅꯦ ꯄꯨꯟꯁꯤꯗ ꯇꯧ ꯂꯒꯆꯦ
ꯅꯣꯡꯃꯗ ꯂꯣꯏ ꯂꯣꯏꯊꯣꯛꯄꯅꯦ ꯃꯦꯁꯦꯁꯇ ꯈꯨꯕꯤꯗ ꯃꯦꯠꯄꯗ ꯑꯣꯏꯔꯁꯨ ꯑꯗꯨꯅ ꯈꯨꯕꯤꯁꯦ ꯐꯤꯒꯔ ꯇꯥꯔꯕꯅꯦ ꯍꯥꯏꯕ ꯑꯩꯈꯣꯏ ꯄꯔ ꯍꯥꯏꯅ ꯑ ꯈꯨꯕꯤꯁꯦ ꯑꯝꯇ ꯌꯦꯡꯉꯣ ꯑꯇꯣꯞꯄ ꯐꯤꯡꯒꯔꯁꯤꯒ ꯆꯥꯎꯁꯨ ꯑꯝꯇ ꯃꯥꯟꯅꯗ꯭ꯔꯦ ꯐꯤꯒꯔ ꯇꯥꯔꯦ ꯀꯝꯄ꯭ꯌꯨꯇꯔꯗ ꯃꯦꯠꯂꯗꯤ ꯀꯌꯥꯝ ꯐꯅꯤ ꯅꯤ ꯅꯪ ꯃꯦꯠꯂꯤ ꯃꯌꯥꯝꯗꯣ ꯇꯥꯏꯄꯤꯡꯗ ꯑꯣꯏꯔꯁꯨ ꯍꯩꯍꯧꯔꯅꯤ ꯏꯁꯇꯦꯅꯣꯒ꯭ꯔꯥꯐꯔꯗ ꯑꯣꯏꯔꯁꯨ ꯑꯣꯏꯔꯅꯤ ꯑꯩꯅ ꯀꯝꯄ꯭ꯌꯨꯇꯔꯒ ꯆꯞ ꯃꯥꯟꯅꯕꯅꯦꯅ ꯍꯥꯏꯖꯤꯟꯕ ꯐꯣꯟꯒꯤ ꯀꯤꯕꯣꯔꯗ ꯇ ꯀꯥꯕꯤ ꯇꯒ ꯆ ꯃꯅꯕꯅꯤ ꯆꯪꯕꯗ ꯑ ꯑꯗꯨꯒꯅꯦ ꯈꯔꯥ ꯌꯧꯈ꯭ꯔꯦ
ꯀꯃꯤ ꯋꯥ ꯑ ꯀꯥꯏꯦ
ꯑꯅꯦꯦꯕ ꯍꯦꯁꯁꯨ ꯍꯁꯤ ꯂ ꯁꯤꯜꯂꯛꯄꯗ ꯑꯩ ꯀꯩꯅꯣꯝ ꯌꯧꯈ꯭ꯔꯦ ꯑꯣ ꯑꯗꯨꯒꯅꯦ ꯑ ꯃꯔꯅ ꯑꯃ ꯊ ꯈꯝꯈ꯭ꯔꯦꯕ ꯈꯝꯕ꯭ꯔꯥ ꯁꯣꯔꯣꯛ ꯃꯌꯥꯏꯁꯤꯗ ꯑꯗꯣ ꯃꯥꯏ ꯈꯨꯈꯥꯝꯅꯣ ꯍꯦꯛꯇ ꯃꯅꯤꯡ ꯇꯨꯡ ꯃꯥꯡꯒ ꯌꯦꯡꯗꯕꯤꯗ ꯈꯥꯝꯃꯦꯕ ꯈꯕ꯭ꯔꯥ ꯑꯗꯨꯗꯨꯅ ꯃꯥꯏ ꯃꯅꯤꯡꯗ ꯒꯥꯔꯤ ꯃꯆꯥ ꯑꯃ ꯂꯥꯛꯄꯁꯦ ꯌꯨꯡꯁꯤꯟꯗꯣꯏ ꯈꯤꯇꯪ ꯉꯥꯏꯕꯅꯦ ꯍꯥꯏꯕ ꯃꯉꯣꯟꯗ ꯃꯃꯥꯡꯗ ꯈꯥꯝꯖꯤꯜꯂꯛꯄꯒꯤ ꯃꯅꯤꯡꯏꯤ ꯃꯤ ꯌꯨꯡꯁꯤꯟꯒꯦ ꯇꯧꯕꯗꯣ ꯑꯗꯨ ꯇꯧꯔꯕꯅꯦ ꯍꯥꯏꯕ ꯖ ꯏꯃꯥꯟꯕꯤꯒꯑꯒ ꯁꯤ ꯇꯤꯉꯥ ꯇꯤꯌꯥꯥꯏ ꯌꯦꯡꯅꯔꯒ ꯏꯃꯥ ꯏꯕꯤꯦꯟꯅꯁꯨ ꯀꯣꯔꯤꯅꯅꯤ ꯍꯧꯖꯤꯛꯀꯤꯗꯨꯕꯨꯣꯅ ꯍꯥꯏꯔꯦ ꯑꯩꯅꯣ ꯀꯣꯔꯤꯗꯨꯅꯦ ꯊꯛꯀꯛ ꯈꯥꯝꯖꯤꯜꯂꯦ ꯄꯨꯔꯥ ꯁꯣꯔꯣꯛꯁꯤꯗ ꯃꯥꯏ ꯈꯨꯈꯥꯝꯁꯤꯗꯤ ꯀꯩꯅꯣꯅꯤ ꯃꯤꯒ ꯂꯣꯏ ꯁꯤꯕ ꯇꯥꯔꯦꯅ ꯍꯥꯏꯅꯔꯦꯕꯀꯣ ꯑꯗꯨꯒ ꯑꯗꯨ ꯇꯟꯖꯥꯁꯤꯗ ꯐꯣꯟꯁꯦ ꯀꯟꯅ ꯍꯥꯏꯔꯤꯕ ꯖꯨꯛꯅꯨꯒꯤ ꯐꯣꯟꯁꯦ
ꯎꯝ
ꯗ꯭ꯔꯥꯏꯚꯔꯁꯦ ꯑꯗꯣ ꯑꯩ ꯗ꯭ꯔꯥꯏꯚꯔꯗꯨ ꯑꯗꯨ ꯏꯕꯥꯅꯤꯅ ꯑꯗꯨꯃꯥꯏꯅ ꯀꯩ ꯈꯨꯈꯥꯝꯅꯣꯅꯦ ꯑꯗꯨꯗꯨ ꯇꯧꯔꯤꯀꯥꯟꯗ ꯗ꯭ꯔꯥꯏꯚꯔꯗꯣ ꯄꯥꯏꯕ ꯄꯥꯏꯗ꯭ꯔꯕ ꯀꯥꯎꯔꯦꯕ ꯑꯗꯣ ꯋꯥꯔꯤꯗꯤ ꯁꯥꯟꯅꯔꯝ ꯔꯝꯕꯅꯦꯕ ꯀꯥꯏ ꯌꯧꯔꯛꯑꯒꯦ ꯈꯣꯠꯂꯒꯦꯅ ꯑꯗꯨꯒ ꯄꯨꯔꯥ ꯗ꯭ꯔꯥꯏꯚꯔꯗꯨꯁꯨ ꯁꯨꯝ ꯐꯣꯟꯗꯣ ꯄꯥꯏꯍꯜꯂꯒ ꯊꯝꯃꯦ ꯄꯨꯔꯥ ꯃꯋꯥꯅ ꯂꯧꯈꯠꯄ ꯂꯥꯛꯄ ꯉꯥꯏꯕꯒꯤ ꯇꯥꯏꯞꯇ ꯐꯣꯟꯒ ꯄꯥꯏꯅꯔꯒ ꯉꯥꯏꯕꯗꯨꯅꯤ ꯅꯍꯥꯟ ꯑꯣꯏꯔꯤꯁꯦ꯫ ꯑꯗꯨꯒꯅꯦ ꯑꯗꯨꯃꯥꯏꯅ ꯗ꯭ꯔꯥꯏꯚꯔꯗꯨꯅꯁꯨ ꯀꯥꯏꯗ ꯂꯩꯔꯤꯅꯣ ꯀꯥꯏꯗ ꯂꯩꯔꯤꯅꯣ ꯑꯩꯗꯤ ꯄꯣꯁ ꯑꯣꯐꯤꯁꯇ ꯌꯧꯔꯕꯅꯦ ꯈꯣꯠꯂꯕꯅꯦ ꯇꯧꯔꯦꯅ ꯏꯕꯥꯅꯤꯁꯦ ꯀꯣꯏꯌꯦꯡꯉꯦ ꯑꯣꯛꯇꯣꯁꯦ ꯀꯗꯥꯥꯏꯗꯅꯣ ꯃꯥꯏ ꯃꯥꯏꯁꯤꯕꯨ ꯀꯗꯥꯥꯏꯗ ꯈꯥꯝꯃꯤꯅꯣ ꯍꯥꯏ ꯑꯗꯨꯝ ꯁ꯭ꯋꯥꯏꯗ ꯈꯥꯝꯃꯤ ꯅꯣꯏ ꯀꯗꯥꯥꯏꯋꯥꯏ ꯂꯩꯔꯤꯅꯣ ꯍꯥꯏ ꯑꯩꯈꯣꯏꯁꯦ ꯀꯗꯥꯥꯏꯗꯅꯣꯅꯦ ꯖꯨꯛꯒꯨꯅꯨꯒꯤ ꯑꯣꯛꯇꯣ꯫ ꯑꯣꯛꯇꯣꯗ ꯖꯨꯛꯒꯨꯅꯨ ꯊꯥꯕ ꯈꯥꯝꯃꯤꯁꯤꯕꯨꯅ ꯀ꯭ꯣꯏꯌꯦꯡ ꯌꯦꯡꯉꯦ ꯑꯗꯨꯗꯨꯒ ꯎꯝ ꯑꯦ ꯑꯁꯤꯗ ꯂꯦꯞꯄꯤꯁꯤ ꯅꯠꯇ꯭ꯔꯣ ꯍꯥꯏꯅ ꯍꯥꯏꯔꯦꯗꯣ ꯑꯩꯈꯣꯏꯅ ꯃꯥꯅꯦ ꯄꯣꯁ ꯑꯣꯐꯤꯁ ꯃꯃꯥꯡꯗ ꯂꯦꯞꯄꯅꯦ ꯍꯥꯏ ꯑꯗ ꯑꯣ ꯅꯣꯏꯗꯤ ꯎꯔꯦ ꯂꯥꯛꯎ ꯂꯥꯛꯎ ꯎꯔꯦ ꯂꯥꯛꯎ ꯍꯥꯏꯔꯦ ꯀꯗꯥꯏꯗꯅꯣ ꯃꯥ ꯎꯔꯤꯁꯤꯕꯣꯅꯦ ꯏꯕꯥꯅꯤꯁꯨ ꯈꯥꯏꯗꯅꯣ ꯈꯥꯏꯗꯅꯣꯅ ꯀꯣꯏꯌꯦꯡ ꯌꯦꯡꯉꯦ ꯑꯗꯨꯒ ꯅꯨꯄꯥ ꯑꯃꯅ ꯁꯤ ꯂꯩꯔꯦ ꯅꯃꯥꯡꯗ ꯌꯦꯡꯉꯣ ꯍꯥꯏꯔꯦ ꯑꯩꯈꯣꯏꯅ ꯃꯃꯥꯡꯅ ꯌꯦꯡꯉꯦ ꯑꯗꯨꯗꯨꯒ ꯚꯔꯅꯥꯁꯦ ꯑꯩꯈꯣꯏꯒꯤ ꯑꯣꯏꯔꯝꯗꯣꯏꯅꯦꯕ ꯈꯪꯉꯕꯥ꯫
ꯐꯥ ꯀꯔꯤꯅꯣ
ꯑꯗꯨꯒꯅꯦ꯫
ꯏꯔꯤꯛꯁꯣꯗ ꯅꯠꯇꯕ꯭ꯔꯣ ꯀꯩꯅꯣ ꯇꯧꯔꯤꯁꯦ
ꯏꯃꯥꯟꯕꯤꯅ ꯅꯝꯕꯗ ꯁꯣꯏꯔꯝꯗꯣꯏꯅꯦꯕ꯫ ꯅꯍꯥꯟꯃꯨꯛ ꯑꯃ ꯑꯩꯈꯣꯏ ꯃꯤꯅꯣꯒ ꯑꯩꯒ ꯅꯪꯒ ꯆꯠꯄ ꯅꯨꯃꯤꯠꯇꯁꯨ ꯇꯧꯕꯗꯣ ꯈꯪꯕ꯭ꯔꯥ ꯀꯣꯜ ꯇꯧꯔꯛꯄꯗ ꯀꯦꯟꯁꯦꯜ ꯇꯧꯊꯣꯛꯈꯤꯕꯗꯣ ꯈꯪꯕ꯭ꯔꯥ ꯑꯩꯅ ꯀꯛꯄꯗ ꯇꯦꯛꯁꯤ ꯀꯥꯔ ꯑꯣꯏꯅ ꯀꯛꯁꯟꯈ꯭ꯔꯦꯅ ꯀꯦꯟꯁꯦꯜ ꯇꯧꯊꯣꯛꯈꯤꯕꯗꯣ
ꯍꯣ ꯍꯣ ꯍꯣ
ꯑꯗꯨꯃꯥꯏꯅ ꯃꯥꯁꯨ ꯊꯨꯅ ꯅꯝꯁꯤꯜꯂꯣ ꯅꯝꯁꯤꯜꯂꯣ ꯊꯨꯅ ꯀꯧ ꯕ꯭ꯔꯣ ꯄꯨꯡ ꯊꯦꯡꯉꯦ ꯄꯨꯡ ꯊꯦꯡꯉꯦ ꯇꯧꯅꯕꯗꯨꯗ ꯃꯥꯁꯦ ꯄꯩꯁꯥ ꯃꯃꯜꯗꯣ ꯊꯠꯂꯥꯎ ꯌꯦꯡꯉꯒ ꯏꯁ ꯍꯣꯡꯉꯤꯅꯦꯍꯦ ꯐꯤꯐꯇꯤ ꯐꯣꯔ ꯈꯛꯇꯅꯦꯅ ꯇꯧꯔꯒ ꯅꯝꯁꯤꯟꯈꯤꯕꯁꯤꯗ ꯃꯊꯛꯇ ꯈꯟꯕꯗꯣ ꯈꯜꯍꯧꯗ꯭ꯔꯕ ꯖꯥꯠꯅꯦ ꯃꯥꯗꯤ ꯀꯟꯐꯔꯝ ꯅꯝꯖꯪꯈ꯭ꯔꯕ ꯖꯥꯠꯅꯤ ꯑꯗꯩ ꯑꯩꯈꯣꯏꯁꯨ ꯎꯍꯧꯗ꯭ꯔꯕ ꯑꯩꯈꯣꯏꯁꯦ ꯍꯥꯟꯅ ꯄꯩꯁꯥꯗꯣ ꯑꯝꯇ ꯌꯦꯡꯁꯤ ꯈꯣꯠꯁꯤ ꯀꯛꯄ ꯂꯣꯏꯔꯀꯥꯟꯗ ꯄꯩꯁꯥꯁꯦ ꯂꯨꯄꯥ ꯂꯨꯄꯥ ꯍꯟꯊꯔꯛ ꯀꯄꯒꯨꯝꯕ ꯍꯦꯟꯒꯠꯄꯒꯨꯝꯕꯁꯨ ꯇꯧꯕ ꯂꯩꯕꯅꯦꯕ ꯈꯪꯕ꯭ꯔꯥ ꯇ꯭ꯔꯥꯐꯤꯛ ꯖꯥꯝ ꯊꯣꯛꯏ ꯈꯣꯠꯂꯦ ꯀꯥꯏꯅꯒ ꯑꯗꯨꯗꯨꯗꯒꯤ ꯄꯩꯁꯥꯗꯣ ꯌꯦꯡꯒꯦ ꯇꯧꯕꯁꯦ ꯋꯥꯟꯁ ꯀꯛꯈ꯭ꯔꯗꯤ ꯄꯩꯁꯥꯁꯦ ꯌꯦꯡꯕ ꯑꯃ ꯂꯩꯇꯕꯅꯦꯕ
ꯍꯩꯃꯥ
ꯅꯍꯥꯟ ꯅꯍꯥꯟꯗꯨꯗꯤ ꯄꯨꯔꯥ ꯖꯨꯛꯒꯨꯅꯨ ꯁꯤ ꯁꯤꯖꯤꯟꯅꯕꯒꯤ ꯗꯤꯃꯦꯔꯤꯠꯅꯦ ꯐꯪꯉꯤꯁꯦ ꯅꯍꯥꯟꯁꯦ ꯑꯗꯨꯒ ꯑꯗꯨ ꯍꯥꯏꯔꯛꯀꯦꯕ ꯑꯗꯨꯒꯅꯦ ꯎꯝ ꯏꯕꯥꯅꯤꯁꯦ ꯍꯧꯖꯤꯛꯀꯤ ꯐꯤꯐꯇꯤ ꯐꯣꯔꯗꯁꯨ ꯍꯦꯟꯒꯠꯂꯁꯨ ꯆꯥꯝꯃꯗꯤ ꯌꯧꯔꯔꯣꯏꯅ ꯂꯩꯅꯔꯦꯗꯅ
ꯑꯗꯨꯅꯤ
ꯑꯗꯨꯗꯨꯒꯅꯦ ꯕꯔꯅꯥꯗꯣ ꯑꯗꯨꯃꯥꯏꯅ ꯈꯥꯝꯖꯜꯂ ꯁꯤ ꯂꯩꯥꯏꯔꯦ ꯁꯤ ꯂꯩꯥꯏ ꯀꯛꯏꯁꯤꯁꯨꯅꯦ ꯀꯛꯏꯁꯤꯁꯤꯅꯦ ꯀꯝꯐꯣꯔꯠ ꯇꯦꯛꯁꯤꯅꯦꯕ ꯍꯕ꯭ꯔꯥ ꯄꯣꯀꯦꯠ ꯇꯦꯛꯁꯤ ꯅꯠꯇꯦꯕꯀꯣ ꯀꯝꯐꯣꯔꯠ ꯇꯦꯛꯁꯤꯁꯤꯅ ꯈ꯭ꯋꯥꯏ ꯇꯥꯡꯕ ꯑꯣꯞꯁꯟꯅꯦꯕ ꯈꯪꯕ꯭ꯔꯥ ꯄꯨꯔꯥ ꯂꯛꯖꯔꯤꯅꯦꯕ ꯇꯣꯡꯉꯤꯁꯦ ꯈꯪꯉꯕ ꯑꯗꯨꯒ ꯈ꯭ꯋꯥꯏ ꯈ꯭ꯋꯥꯏ ꯇꯣꯞꯇ ꯂꯩꯕ ꯑꯣꯞꯁꯟ ꯅꯕ ꯑꯗꯨꯒ ꯁꯦꯀꯦꯟꯗꯅ ꯄꯣꯀꯦ ꯇꯦꯛꯁꯤꯅꯦꯕ ꯀꯥꯔ ꯑꯣꯏꯇꯥꯔꯁꯨ ꯄꯣꯀꯦ ꯇꯦꯛ ꯁꯤꯗꯅ ꯈꯔ ꯍꯣꯡꯕꯅꯦꯕꯀꯣ ꯑꯗꯨ ꯃꯅꯦ ꯑ ꯑꯗꯨ ꯀꯔ ꯏꯕꯥꯅꯤꯁꯦ ꯃ ꯁꯤ ꯂꯩꯔꯦ ꯅꯃꯥꯡꯅ ꯌꯦꯡꯉꯣꯅ ꯍꯥꯏꯔꯛꯑꯦ ꯑꯗꯨꯗꯩꯗꯤ ꯑꯩꯈꯣꯏꯁꯦ ꯌꯦꯡꯉꯦ ꯃꯃꯥꯡꯗꯅ ꯕꯔꯅꯥꯅꯦ ꯈꯥꯝꯃꯤꯁꯤꯗ ꯏꯕꯥꯥꯏꯁꯦ ꯇꯤꯡꯉꯠ ꯇꯤꯡꯉꯠ ꯑꯃꯨ ꯌꯦꯡꯅꯔꯦ ꯑꯗꯨꯗꯨꯒ ꯅꯨꯄꯥꯅ ꯂꯥꯛꯑꯣ ꯂꯥꯛꯑꯣ ꯅꯣꯏꯒꯤꯗꯨꯅꯦ ꯂꯥꯛꯑꯣ ꯂꯥꯛꯑꯣ ꯤꯡꯅꯨꯒꯤꯗ ꯅꯠꯇ꯭ꯔꯣ ꯍꯥꯏꯔꯗ ꯑꯩꯈꯣꯏ ꯃꯥꯅꯦ ꯍꯥꯏꯔ ꯑꯗꯨ ꯂꯥꯛꯑꯣ ꯂꯥꯛꯑꯣ ꯅꯪ ꯑꯁꯤꯒꯤ ꯀꯝꯄ꯭ꯂꯦꯛꯁꯇꯨ ꯆꯠꯇꯣꯏ ꯅꯠꯇ꯭ꯔꯣ ꯍꯥꯏ ꯃꯥꯅꯦ ꯍꯥꯏ
ꯀꯔꯤꯅꯣ ꯏꯕꯦꯝ ꯃꯥ ꯄꯃꯃ
ꯑꯗꯨꯅ ꯈꯥꯞꯖꯔꯛꯄꯁꯤꯗ ꯀꯦꯟꯁꯦꯜꯁꯨ ꯇꯧꯕ ꯉꯝꯗ꯭ꯔꯦꯗꯅ ꯍꯥꯏꯗꯤ ꯃꯥꯅꯁꯨ ꯀꯣꯏ ꯀꯣꯏꯗꯅ ꯆꯠꯄꯤꯔꯦ ꯑꯗꯩꯗꯤ ꯑꯥꯗ ꯑꯃꯨꯛ ꯆꯠ ꯑꯃꯗ ꯑꯃꯨꯛ ꯆꯠ ꯍꯥꯏꯗꯤ ꯏꯔꯤꯛꯁꯣꯅꯦ ꯍꯥꯏ ꯇꯔꯦ ꯊꯥꯎꯗꯣ ꯇꯤꯡꯗꯕꯅꯤꯅ ꯑꯃꯨꯛꯁꯨ ꯀꯩꯝ ꯈꯟꯗꯦꯕ ꯑꯗꯣ ꯃꯤꯗꯤ ꯀꯥꯔꯗꯨꯗ ꯂꯥꯛꯆꯩꯅꯦ ꯊꯥꯎꯗꯣ ꯇꯤꯡꯒꯜꯂꯤ ꯊꯧꯔꯛꯏꯅꯦ ꯑꯁꯣꯝꯗ ꯑꯃꯨꯛ ꯀꯣꯏꯍꯟ ꯁꯣꯝꯗ ꯑꯃꯨꯛ ꯀꯣꯏꯍꯟ ꯇꯧꯍꯜꯂꯤꯅꯦ ꯑꯗꯩꯗꯤ ꯏꯕꯥꯅꯤꯁꯦ ꯇꯤꯡꯉ ꯇꯉ ꯌꯦꯡꯅꯔꯦ ꯑꯗꯨꯝ ꯑꯗꯨꯒ ꯑꯗꯩꯗꯤ ꯃꯣꯏꯗꯨꯁꯨ ꯍꯔ ꯍꯔ ꯂꯥꯛꯑꯣ ꯂꯥꯛꯑꯣꯁꯨ ꯂꯩꯔꯦꯁꯨ ꯂꯩꯔꯦ ꯅꯣꯏꯒꯤꯗꯁꯨ ꯂꯩꯔꯦꯒ ꯇꯧꯔꯛꯄꯗꯗꯤ ꯚꯥꯏꯁꯦ ꯑꯗꯨꯝ ꯆꯦꯟꯁꯤꯜꯂꯦ ꯆꯦꯟꯁꯤꯜꯂꯦ ꯑꯗꯨꯗꯨꯒ ꯑꯗꯨꯝ ꯇꯣꯡꯈꯠꯂꯦ ꯈꯥꯡꯝꯕ꯭ꯔꯥ ꯑꯗꯨꯒ ꯑ ꯒꯥꯔꯤꯁꯤꯁꯨ ꯀꯝꯐꯣꯔꯠ ꯇꯦꯛꯁꯤ ꯍꯥꯏꯔꯕꯅꯤꯅ ꯑꯁ ꯁꯦꯠꯀ ꯅꯥꯜꯂꯒ ꯄꯨꯔꯥ ꯃꯅꯝꯒꯁꯦ ꯄꯨꯔꯥ ꯂꯛꯖꯔꯤꯅꯦ ꯑꯗꯣ ꯑꯩꯗꯤꯅꯦ ꯁꯣꯝꯗꯅꯦ ꯈꯪ ꯃꯊꯥ ꯁꯥꯔꯕꯅꯤꯅꯅꯦ ꯀꯣꯛ ꯀꯣꯛꯁꯦꯡ ꯉꯥꯎꯔꯕ ꯃꯥꯏ ꯃꯅꯝꯁꯤꯗ ꯃꯥꯏ ꯀꯥꯔꯗꯣ ꯅꯨꯡꯁꯤꯅꯕꯅꯤ ꯀꯥꯏ ꯍꯥꯞꯆꯩꯅꯤꯀꯣ ꯑꯗꯣ ꯑꯩꯗꯤ ꯁꯣꯝꯗ ꯀꯣꯛꯁꯦ ꯉꯥꯎꯔꯕ ꯈꯥꯎꯔꯕ ꯃꯊꯥ ꯁꯥꯔꯤꯀꯥꯟꯗꯨꯗ ꯑꯗꯩꯗꯤ ꯏꯃꯥꯟꯕꯤꯗꯨꯁꯨ ꯀꯩꯅꯣꯅꯦ ꯇꯧꯔꯒ ꯏꯃꯥꯟꯕꯤꯁꯨ ꯑꯩꯣꯟ ꯑꯃꯨꯛ ꯌꯦꯡꯉꯦ ꯑ ꯑꯦꯞꯁꯨꯨꯗ ꯑꯃꯨꯛ ꯌꯦꯡꯉꯦ ꯑꯗꯨꯔꯒ ꯏꯕꯥꯅꯤꯁꯦ ꯑꯗꯣ ꯏꯕꯥꯅꯤꯁꯦ ꯑꯃꯨꯛꯁꯨ ꯂꯋꯥꯏ ꯅꯨꯄꯤꯒꯤ ꯇꯥꯏꯞꯇꯅꯦ ꯈꯪ ꯍꯥꯏꯔꯛꯏꯗꯣ ꯎ ꯗ꯭ꯔꯥꯏꯚꯔꯗꯨꯅꯅꯦ ꯈꯪꯕ꯭ꯔꯥ ꯀꯩꯅꯣ ꯅꯣꯏꯗꯨꯕꯨꯣ ꯑꯩ ꯉꯁꯥꯏꯗꯒꯤꯩ ꯁꯤꯗ ꯈꯥꯝꯃꯤꯗꯨꯣ ꯅꯣꯏ ꯎꯗ꯭ꯔꯣ ꯁꯤꯅꯦꯕ
ꯑꯩꯈꯣꯏꯅ ꯑꯗ ꯚꯥꯕ ꯑꯣꯏꯍꯧꯗ꯭ꯔꯦꯗ ꯑꯁꯤꯅꯦꯕꯀꯣ ꯍꯥꯏꯗꯤ ꯑꯣꯛꯇꯣ ꯉꯥꯏꯔꯤ ꯅꯦ ꯍꯥꯏꯕꯁꯨ ꯌꯥꯗꯒꯨꯝ ꯇꯧ ꯑꯗꯩꯗꯩ ꯃꯥꯗꯤ ꯁꯣꯝꯅ ꯑꯩꯈꯣꯏꯗꯤ ꯒꯥꯔꯤ ꯑꯣꯟꯅꯕꯒꯤ ꯕꯔꯝ ꯆꯠꯂꯤꯅꯦꯁꯦ ꯃꯥ ꯈꯪꯖꯗ꯭ꯔꯤꯕ ꯑꯗꯨꯗꯨꯅ ꯃꯥꯅ ꯑꯩꯗꯤ ꯉꯁꯥꯏ ꯉꯁꯤꯗ ꯈꯥꯝꯃꯤꯁꯤ ꯅꯣꯏ ꯎꯗ꯭ꯔꯣ ꯇꯧꯔꯦ ꯑꯗꯨꯗ ꯅꯨꯄꯥꯁꯤꯁꯨꯅꯦ ꯐꯣꯇꯣꯗꯗꯤ ꯃꯣꯏ ꯐꯣꯇꯣ ꯊꯣꯛꯄꯗꯗꯤ ꯌꯥꯝ ꯑꯍꯟ ꯃꯥꯜꯂꯦꯕ ꯈꯪꯕ꯭ꯔꯥ ꯃꯈꯣꯟꯁꯨ ꯌꯥꯝ ꯑꯍꯟ ꯃꯥꯜꯂꯦꯕ ꯑꯗꯨꯗꯨ ꯑꯩꯈꯣꯏꯅ ꯀꯀꯥ ꯀꯀꯥ ꯇꯧꯔꯒ ꯂꯥꯛꯏꯁꯤꯗꯤ ꯄꯨꯔꯥ ꯇꯥꯃꯣꯅꯦꯕ ꯈꯪꯕ꯭ꯔꯥꯕ ꯄꯨꯔꯥ ꯅꯍꯥ ꯃꯥꯅꯦꯕ ꯈꯪꯕ꯭ꯔ ꯍꯣꯏ ꯄꯨꯔꯥ ꯅꯍꯥꯅꯦꯕꯀꯣ ꯑꯗꯨꯒ ꯐꯨꯔꯤꯠꯀꯁꯦ ꯑꯃ ꯄ꯭ꯔꯤꯟꯇꯦꯠ ꯁꯥꯔꯠ ꯑꯃ ꯒꯋꯥꯒꯤ ꯐꯨꯔꯤꯠꯀ ꯃꯥꯟꯕꯤ ꯑꯗꯨ ꯂꯤꯠꯂ ꯂꯥꯛꯏꯁꯦ ꯈꯪꯕ꯭ꯔꯥ ꯑꯗꯨꯗꯨꯒꯅꯦ ꯑ ꯎꯨꯝ ꯀꯥꯔꯗꯨꯒꯤ ꯃꯅꯝꯗꯨꯅꯦ ꯑꯩ ꯀꯩꯅꯦ ꯄꯨꯔꯥ ꯒꯋꯥꯗ ꯇ꯭ꯔꯤꯞ ꯆꯠꯄꯩ ꯃꯑꯣꯡꯅꯦ ꯏꯕꯥꯅꯤꯗꯣ ꯅꯍꯥꯟꯣ ꯃꯥꯏ ꯐꯔꯤ ꯇꯨꯒꯅꯦꯕ ꯄꯨꯔꯥ ꯕꯥꯥꯏꯞꯁꯇꯣ ꯑꯗꯨꯒ ꯁꯣꯝꯗꯗꯤ ꯏꯕꯥꯅꯤꯗꯤ ꯕꯥꯔꯗꯒ ꯌꯨ ꯇꯞꯇꯥꯏ ꯀꯥꯎꯁꯜꯂꯒ ꯆꯪꯉꯛꯄꯩ ꯇꯥꯏꯞꯇ ꯄꯨꯔꯥ ꯕ꯭ꯔꯝ ꯆꯠꯈ꯭ꯔꯕ ꯈꯪꯕ꯭ꯔꯥ ꯑꯗꯨꯗꯨꯒ ꯃꯥꯁꯤꯅ ꯑꯥ ꯀꯩꯅꯣ ꯅꯣꯏ ꯑꯗꯨꯃꯥꯏꯅ ꯑ ꯑꯦꯞꯁꯇꯨꯗ ꯑꯩꯒꯤ ꯐꯣꯇꯣꯗꯒꯤ ꯅꯝꯕꯔꯗꯒꯤ ꯒꯥꯔꯤ ꯅꯝꯕꯔꯐꯥꯎ ꯊꯣꯛꯄꯅꯤꯅꯦ ꯅꯣꯏ ꯎꯗ꯭ꯔꯣ ꯁꯤꯅꯦꯕ
ꯌꯥꯝ ꯈꯨꯏ ꯍꯥꯏꯕ
ꯑꯗꯨꯒ ꯑꯩꯈꯣꯏꯁꯦ ꯑꯁ ꯕꯥꯞꯀꯥ ꯑꯣꯏꯍꯧꯗ꯭ꯔꯦꯗ ꯑꯗꯨꯝ ꯊꯨꯅ ꯀꯛꯁꯜꯂꯣ ꯀꯛꯁꯜꯂꯣ ꯇꯧꯅꯔꯒ ꯊꯅ ꯀꯛꯁꯟꯈ꯭ꯔꯦ ꯀꯛꯁꯤꯟꯔꯣ ꯀꯛꯁꯤꯟꯔꯣ ꯑꯗꯨꯗꯨꯒ ꯂꯝꯕꯤ ꯂꯝꯕꯤ ꯍꯥꯡꯉꯦꯒ ꯍꯥꯡꯗꯦꯒ ꯀꯣꯏꯌꯦꯒ ꯀꯣꯏꯗꯦꯒ ꯑꯗꯨꯅ ꯇꯧꯅꯕꯗꯩ ꯑꯗꯨꯝ ꯌꯦꯡꯕꯒ ꯅꯪꯍꯧꯗ꯭ꯔꯦꯒꯥꯏ ꯍꯥꯏꯖꯜꯂꯦ ꯑꯗꯩ ꯅꯨꯄꯥꯗꯨꯅ ꯑꯗꯨꯅ ꯑꯣ ꯑꯗꯨ ꯅꯣꯏꯗ ꯊꯣꯛꯇ ꯊꯣꯛꯄꯅꯦꯕ ꯑꯩꯒꯤ ꯅꯝꯕꯗꯩ ꯑꯗꯒꯤ ꯑꯗꯩ ꯒꯥꯔꯤ ꯅꯝꯕꯔꯐꯥꯎ ꯊꯣꯛꯄꯅꯦꯕ ꯑꯗꯨ ꯅꯣꯏ ꯌꯦꯡꯗ꯭ꯔꯣ ꯌꯦꯡ ꯌꯥꯕꯅꯦꯕꯅ ꯇꯧꯔꯦꯡꯛ ꯎꯝ ꯑꯗꯩꯗꯤ ꯏꯄꯥꯅꯤꯅ ꯀꯥꯏꯏꯗꯒꯤ ꯂꯝꯕꯤꯗꯣ ꯁꯨꯝ ꯑꯗꯗꯒꯤ ꯎꯗꯕꯗꯨꯗ ꯁ ꯁꯨꯃꯥꯏꯅ ꯑꯩꯈꯣꯏꯗꯤ ꯑꯦꯞꯂꯣꯛꯇꯩ ꯁ ꯑꯃꯨꯛ ꯊꯣꯛꯂꯛꯄꯗꯨꯗ ꯀꯣꯏꯔ ꯀꯣꯏꯔ ꯑꯗꯩ ꯑꯗꯕꯨꯗꯨꯗ ꯑꯨꯝꯃꯥꯏꯅ ꯆꯠꯍꯟꯕꯗ ꯅꯨꯡꯉꯥꯏꯇꯗꯅ ꯇꯧꯔꯤꯀꯥꯟꯗꯨꯗ ꯋꯥꯔꯤ ꯁꯥꯟꯅꯔ ꯂꯩꯅꯤꯅ ꯑꯩꯈꯣꯏꯁꯨ ꯐꯖꯅ ꯌꯦꯡꯍꯧꯗ꯭ꯔꯦꯗ ꯀꯥꯏ ꯍꯥꯏꯖꯜꯂꯦ ꯑꯗꯩꯗꯤ ꯏꯕꯥꯅꯤ ꯑꯤ ꯑ ꯍꯥꯏꯕꯥ ꯁꯨꯝ ꯇꯣꯛꯉꯒꯅꯦ ꯃꯅꯤꯡꯁꯤꯗꯅꯦ ꯈꯪꯕꯨꯔ ꯅꯣꯛꯁꯨ ꯇꯣꯡꯉꯒꯅꯦ ꯃꯅꯤꯡꯁꯤꯗ ꯅꯣꯛꯁꯨ ꯅꯣꯛꯅꯤꯡ ꯅꯣꯛꯄꯁꯨ ꯌꯥꯗꯒꯨꯝ ꯇꯧ ꯅꯣꯛꯄꯒꯗꯤ ꯈꯥꯡꯖꯤꯟꯕꯒꯤ ꯁꯛꯇꯨꯒꯅꯦ ꯈꯪꯕꯨꯔ ꯏꯕꯥꯅꯤꯅ ꯑꯣꯟꯊꯣꯛꯅꯔ ꯏꯕꯥꯂꯤꯁꯦ ꯏꯕꯥꯂꯤꯁꯦ ꯁꯨꯛꯌꯦꯡ ꯌꯦꯡꯅꯗ꯭ꯔꯦꯕ ꯈꯪꯕ꯭ꯔꯥ
ꯅꯠꯇꯦꯕ ꯑꯩ ꯂꯨꯄꯥ ꯀꯌꯥ ꯂꯨꯄꯥ ꯀꯌꯥ ꯆꯪꯉꯒꯦꯁꯤꯅꯦ ꯑꯩꯅꯤ ꯈꯪꯅꯤꯡꯏꯁꯦ ꯍꯩꯖꯤꯛ
ꯀꯦꯕ ꯑꯗꯨꯗꯨꯒꯅꯦ ꯐꯣꯟꯁꯦ ꯇꯠꯈꯤꯕꯅ ꯍꯥꯟꯗꯣꯏ ꯃꯥꯜꯂꯦ ꯑꯗꯨꯗꯨꯒꯅꯦ ꯑ ꯏꯃꯥꯟꯅꯕꯤ ꯏꯕꯥꯅꯤ ꯅꯪ ꯐꯣꯟꯗꯣ ꯍꯥꯡꯉꯝꯅꯤ ꯄꯩꯁꯥꯁꯦ ꯃꯉꯣꯟꯗꯗꯤ ꯌꯦꯡ ꯌꯥꯗ꯭ꯔꯕꯅꯤꯅ ꯑꯩꯉꯣꯟꯗ ꯅꯪ ꯐꯣꯟꯗꯣ ꯍꯥꯡꯗꯣꯛ ꯑꯗꯨꯒ ꯖꯨꯛꯅꯨꯗꯨꯗ ꯀꯛꯄꯒꯤꯗꯣ ꯑꯗꯨꯗ ꯆꯪꯉꯒ ꯑꯣꯞꯁꯟꯗꯨꯗ ꯑꯝꯇ ꯄꯩꯁꯥ ꯀꯌꯥ ꯊꯣꯛꯀꯦ ꯌꯦꯡꯉꯣ ꯁꯤꯅꯦꯕ
ꯎꯝ
ꯑꯗꯨꯗꯨꯒ ꯍꯈꯣꯏ ꯌꯦꯡꯉꯁꯦ ꯑꯗꯨꯃꯥꯏꯅ ꯌꯦꯡꯉꯁꯦ ꯍꯥꯏꯕꯁꯤꯗ ꯑꯦꯝ ꯌꯨꯒꯤ ꯃꯦꯟ ꯒꯦꯠꯁꯦ ꯃꯦꯞꯁꯦ ꯊꯣꯛꯂꯛꯑꯁꯦ ꯁꯨꯡꯌꯥ ꯌꯥꯗ꯭ꯔꯕ ꯈꯪꯅꯕ ꯑꯗꯒꯤ ꯃꯦꯟ ꯃꯦꯟ ꯒꯦꯠꯇꯨꯗꯒꯤ ꯑꯃꯨꯛ ꯈꯣꯠꯄ ꯍꯥꯏꯁꯦ ꯃꯥꯗꯤ ꯑꯥ ꯑ ꯕ꯭ꯂꯣꯛ ꯇꯥꯟꯅ ꯊꯧꯖꯜꯂꯨꯔꯒ ꯑꯃꯨꯛ ꯊꯧꯒꯠꯂꯛꯏ ꯅꯠꯇ꯭ꯔꯥ ꯑꯗꯨꯒꯤ ꯑꯦꯛꯁꯇ꯭ꯔꯥ ꯆꯥꯔꯖ ꯑꯃꯗꯤ ꯑꯗꯨꯝ ꯂꯥꯛꯄ ꯇꯣꯏꯂꯦꯠꯇ꯭ꯔꯥ ꯑꯗꯨꯗꯨꯒꯤ ꯑꯩꯈꯣꯏꯁꯦ ꯑꯦꯛꯁꯇ꯭ꯔꯥ ꯆꯥꯔꯖ ꯂꯥꯛꯑꯗꯤꯅ ꯑꯗꯨꯗꯤ ꯆꯞꯇꯥ ꯍꯥꯏꯗꯤ ꯃꯃꯜꯁꯦ ꯄꯥꯗꯧꯁꯦ ꯄꯥꯐꯝꯁꯦ ꯈꯪꯗ꯭ꯔꯕ ꯉꯝꯃꯑꯦ ꯃꯨ ꯃꯦꯟ ꯒꯦꯠꯇꯨꯅꯔꯣꯝ ꯊꯣꯛꯂꯛꯇꯕꯅꯦ ꯑꯗꯒꯤ ꯃꯦꯟ ꯒꯦꯠ ꯅꯥꯀꯟ ꯑꯗꯨꯋꯥꯏꯗꯩꯒ ꯄꯥꯁꯜꯂꯦ ꯑꯩꯈꯣꯏꯁꯦ ꯑꯗꯩꯗꯤꯅꯦ ꯎ ꯑꯩꯈꯣꯏꯁꯦ ꯇꯣꯡꯉꯦ ꯑꯗꯣ ꯁꯤꯅꯗꯤꯅꯦ ꯗ꯭ꯔꯥꯏꯚꯔꯁꯤꯅꯗꯤ ꯑꯩꯈꯣꯏꯗ ꯄꯨꯔꯥ ꯅꯨꯡꯉꯥꯏꯅꯕꯅꯤ ꯀꯥꯏꯅꯒꯁꯨ ꯋꯥꯔꯤꯒꯁꯦ ꯑꯃꯛ ꯑꯃꯨꯛ ꯁꯥꯖ ꯐꯖꯅ ꯑꯃꯧꯁꯥ ꯑꯩꯈꯣꯏꯅꯗꯤ ꯁꯣꯝꯗꯗꯤ ꯆꯪꯗ꯭ꯔꯕ ꯈꯪꯉꯕ ꯄ ꯁꯥꯟ ꯑꯗꯨ ꯄꯗ ꯐ ꯃꯒꯥ ꯇꯥꯕꯣꯏ ꯇꯥꯗꯕꯣꯏ ꯆꯪꯗ꯭ꯔꯕꯀꯣ ꯑꯗꯨꯗꯨꯒ ꯃꯥꯗꯤ ꯍꯦꯛꯇ ꯎ ꯅꯣꯏꯅꯦ ꯆꯠ ꯑꯣꯏ ꯃꯐꯝꯁꯦ ꯀꯅꯥꯒꯤꯅꯣ